ꯍꯜꯂꯣ
ꯍꯜꯂꯣ ꯏꯆꯦ
ꯍꯥꯎ
ꯏꯆꯦ ꯏꯆꯦꯗꯨꯗꯤ ꯑꯔꯥꯞꯄꯗ ꯂꯩꯈꯤꯕ ꯊꯥ ꯑꯍꯨꯝ ꯃꯔꯤ ꯐꯥꯔꯦ ꯏꯝꯕ꯭ꯔꯣꯏꯗꯔꯤ ꯀꯔꯤꯒꯤ ꯑꯗꯣ ꯅꯅꯥꯎꯁꯨ ꯏꯃꯥꯒ ꯁꯨꯝ ꯌꯨꯝꯗ ꯂꯩꯕꯁꯤ ꯇꯧꯐꯝ ꯂꯥꯛꯐꯝ ꯑꯃ ꯈꯪꯉꯛꯇ꯭ꯔꯦ ꯑꯗꯨ ꯋꯥꯔꯤ ꯑꯃ ꯁꯨꯝ ꯏꯆꯦꯒ ꯁꯥꯁꯤ ꯂꯥꯟꯅ ꯅꯅꯥꯎ ꯄꯣꯠ ꯑꯃ ꯁꯨꯝ ꯇꯧꯖꯔꯛꯏꯕ ꯍꯧꯖꯤꯛꯀꯥꯟꯁꯤꯕꯨ ꯊꯕꯛ ꯍꯥꯡꯕ꯭ꯔꯣ ꯀꯃꯥꯏ ꯇꯧꯕꯅꯣ
ꯌꯥꯏꯌꯦ ꯌꯥꯏꯌꯦ ꯊꯕꯛꯄꯨꯗꯤ ꯍꯥꯡꯉꯦ ꯑꯩꯁ ꯆꯥꯛ ꯏꯁꯤꯡ ꯆꯥꯅꯕ ꯆꯥꯛ ꯏꯁꯤꯡ ꯊꯣꯡꯕ ꯈꯣꯠꯄ ꯑꯗꯨꯃꯥꯏꯅ ꯇꯧꯔꯝꯕꯅꯦ ꯍꯣꯏꯅꯦ ꯆꯨꯝꯃꯤꯅꯦ ꯑꯩꯁꯨ ꯅꯍꯥꯟꯁꯤ ꯋꯥꯈꯜꯁꯤ ꯈꯜꯂꯝꯃꯤꯅꯤ ꯅꯪꯒ ꯏꯃꯥꯒ ꯈꯛꯇꯪ ꯌꯨꯝꯗ ꯂꯩꯕꯗꯣ ꯀꯨꯏꯔꯦ ꯈꯣꯠꯂꯦ ꯑꯗꯨꯅ ꯋꯥꯔꯤ ꯑꯃ ꯇꯥꯟꯅꯕꯅ ꯐꯔꯕ꯭ꯔꯅ ꯍꯥꯏꯔꯒ ꯑꯩꯁꯨ ꯈꯜꯂꯝꯃꯤꯅꯤ ꯑꯗꯨ ꯐꯔꯦ ꯅꯪꯅꯁꯨ ꯑꯗꯨꯃꯥꯏꯅ ꯍꯧꯗꯣꯛꯂꯛꯄꯗꯣ ꯑꯗꯣ ꯅꯪꯅꯕꯨ ꯀꯔꯤ ꯈꯜꯂꯤꯅꯣ ꯀꯔꯤ ꯃꯇꯥꯡꯗ ꯅꯪꯅ ꯀꯃꯥꯏꯅ ꯀꯔꯤ ꯄꯥꯝꯃꯤꯅꯣ ꯍꯥꯏꯐꯦꯠ ꯅꯪꯅ ꯍꯥꯏ ꯄꯥꯝꯕꯗꯣ ꯍꯥꯟꯅ ꯍꯥꯏꯔꯛꯑꯣꯅꯦ ꯑꯗꯨꯒ
ꯏꯆꯦ ꯑꯩꯈꯣꯏꯒꯤ ꯀꯩꯅꯣꯔꯣꯝꯗ ꯅꯥꯀꯟꯒꯤ ꯏꯪꯈꯣꯜꯁꯦ ꯁꯤꯗ ꯂꯩꯔꯤꯁꯦ ꯂꯝꯁꯦ ꯑꯩꯈꯣꯏ ꯑꯗꯨꯝ ꯅꯥꯄꯤ ꯍꯧꯖꯤꯜꯂꯒ ꯆꯥꯎꯅ ꯂꯩꯔꯦ ꯑꯁꯤꯁꯦ ꯑꯩꯅ ꯈꯟꯕꯅ ꯑꯀꯣꯏ ꯄꯨꯈ꯭ꯔꯤ ꯑꯃ ꯇꯧꯊꯣꯛ ꯄꯨꯈ꯭ꯔꯤ ꯌꯥꯝ ꯀꯟꯅ ꯆꯥꯎꯗ꯭ꯔꯁꯨ ꯑꯗꯨꯝ ꯑꯗꯨꯝ ꯌꯥꯕ ꯄꯨꯈꯤ ꯑꯝꯗꯤ ꯂꯩꯒꯅꯤ ꯑꯗꯨꯅ ꯃꯁꯤꯒꯤ ꯄꯨꯈ꯭ꯔꯤ ꯑꯃ ꯇꯧꯊꯣꯛꯑꯒꯀꯣ ꯑꯩꯅꯗꯤ ꯃꯁꯤ ꯉꯥ ꯈꯔ ꯊꯥꯗꯅꯤꯡꯉꯤ ꯑꯩ ꯋꯥꯈꯜꯗ ꯉꯥꯗꯨ ꯑꯩꯈꯣꯏꯒꯤ ꯁꯤꯒꯤ ꯀꯩꯅꯣꯁꯤ ꯉꯥ ꯑꯗꯨꯝ ꯍꯥꯎꯋꯤ ꯈꯣꯠꯂꯦꯅ ꯍꯥꯏꯅꯕꯅꯤꯅꯀꯣ ꯉꯥ ꯈꯔ ꯊꯥꯗꯔꯦ ꯉꯥ ꯈꯔ ꯊꯥꯗꯔꯦ ꯍꯥꯏꯔꯒꯀꯣ ꯑꯁ ꯏꯁꯥꯅ ꯅꯨꯡꯉꯥꯏꯇꯕꯅ ꯉꯥ ꯈꯔ ꯊꯥꯗꯔꯦ ꯍꯥꯏꯔꯒ ꯑꯀꯣꯏꯕꯁꯤꯗ ꯀꯩꯅꯣ ꯇꯧꯒꯦꯅ ꯈꯜꯂꯤꯕ ꯁꯨꯝ ꯑꯣꯛꯇꯣ ꯔꯥꯎꯟ ꯀꯣꯏꯁꯤꯜꯂꯒ ꯂꯣꯏꯒꯦꯅ ꯈꯜꯂꯤꯕ ꯑꯣꯛ ꯂꯣꯏꯕꯁꯤꯁꯨ ꯍꯣꯏ ꯀꯩꯅꯣ ꯑꯗꯨꯝ ꯂꯥꯏꯅꯥꯕꯨꯗꯤ ꯂꯥꯛꯀꯜꯂꯦꯕꯣ ꯑꯗꯨ ꯃꯣꯏꯅꯗꯤ ꯆꯥꯎ ꯆꯥꯎꯅ ꯌꯣꯜꯂꯛꯄꯅꯤ ꯆꯥꯎ ꯆꯥꯎ ꯁꯤꯠꯂꯤꯗꯣ ꯄꯩꯁꯥꯗꯧ ꯑꯗꯨꯗꯨꯗ ꯑꯩꯒꯤ ꯋꯥꯈꯜꯁꯤꯗ ꯑꯣꯛ ꯅꯨꯡꯁꯨ ꯈꯤꯇꯪ ꯂꯣꯏꯅꯤꯡꯕꯒꯤ ꯋꯥ ꯋꯥꯈꯜ ꯑꯃ ꯂꯥꯛꯄ ꯑꯗꯨꯕꯨ ꯉꯝꯒꯅꯦꯕꯨꯗꯤ ꯈꯜꯂꯤ ꯇ ꯌꯥꯝ ꯀꯟꯅ ꯀꯌꯥ ꯋꯥꯔꯨꯗꯧꯅꯣ ꯑꯗꯨꯃꯥꯏꯅ ꯈꯟꯕ ꯈꯔ ꯂꯩꯕ ꯑꯗꯨꯗ ꯑꯍꯥꯟꯕꯒꯤ ꯄꯩꯁꯥ ꯅꯨꯡꯁꯥ ꯍꯥꯏꯕ ꯑꯃꯁꯨ ꯂꯩꯕꯅꯤꯅꯀꯣ ꯏꯆꯦꯒ ꯇꯥꯟꯅꯁꯤꯔꯅ ꯑꯩꯅ ꯁꯨꯝ ꯍꯥꯏꯖꯔꯛꯏꯅꯦꯅꯦ ꯆꯦꯒꯤ ꯋꯥꯈꯜꯗꯗ ꯀꯔꯤ ꯂꯩꯕꯅꯣ ꯆꯦꯅ ꯀꯔꯤ ꯇꯧꯅꯤꯡꯕ ꯑꯗꯨ ꯑꯗꯨꯝ ꯍꯥꯏꯕꯤꯔꯛꯎꯅꯦ
ꯌꯥꯏꯌꯦ ꯌꯥꯏꯌꯦ ꯅꯪꯅ ꯍꯧꯗꯣꯛꯂꯛꯏꯗꯣ ꯐꯔꯕꯅꯤ ꯑꯗꯨꯗꯣ ꯅꯪꯅ ꯋꯥꯈꯟꯗꯣ ꯑꯗꯨꯒꯤ ꯋꯥꯈꯟꯗꯣ ꯄꯨꯊꯣꯛꯑꯒ ꯅꯪꯅ ꯑꯗꯨꯃꯥꯏꯅ ꯑꯩꯈꯣꯏꯒꯤ ꯅꯥꯀꯟꯗ ꯂꯩꯔꯤꯕ ꯂꯝ ꯑꯍꯥꯡꯕꯗꯨꯗ ꯅꯪꯅ ꯑꯗꯨꯃꯥꯏꯅ ꯑꯩꯈꯣꯏꯒꯤ ꯑꯣꯛ ꯂꯣꯏꯔꯒ ꯑꯗꯒꯤ ꯄꯨꯈ꯭ꯔꯤ ꯇꯧꯔꯒ ꯅꯪꯅ ꯑꯗꯨꯃꯥꯏꯅ ꯐꯥꯝ ꯅꯣꯡ ꯉꯥꯒꯤ ꯇꯧꯁꯦ ꯍꯥꯏꯗꯣ ꯐꯔꯕꯅꯤ ꯍꯥꯏꯗꯤ ꯍꯤꯡꯒꯣꯜꯗꯨꯁꯨ ꯆꯥꯎ ꯇꯧꯕꯅꯤꯅ ꯑꯩꯈꯣꯏꯅ ꯍꯧꯖꯤꯛꯇ ꯑꯗꯨꯒꯤ ꯍꯤꯡꯈꯣꯜꯗꯣ ꯀꯩꯅꯣ ꯇꯧꯕ ꯌꯦꯡꯁꯤꯟꯕ ꯑꯗꯒꯤ ꯑꯩꯈꯣꯏꯅ ꯑꯗꯨꯗ ꯊꯕꯛ ꯁꯨꯕ ꯍꯥꯏꯕꯗꯣ ꯉꯝꯃꯔꯣꯏꯗꯕꯅꯤꯅ ꯑꯗꯒꯤ ꯃꯤ ꯊꯥꯗꯣꯛꯑꯒ ꯁꯨꯕ ꯍꯥꯏꯕꯗꯨꯁꯨ ꯑꯗꯨꯗꯁꯨ ꯐꯔꯛ ꯇꯥꯕ ꯂꯝ ꯍꯥꯏꯗꯣ ꯑꯃ ꯑꯣꯏ ꯑꯗꯨꯅ ꯑꯁꯨꯃꯥꯏꯅ ꯁꯤꯖꯤꯟꯅꯐꯝ ꯈꯪꯗꯅ ꯂꯩꯔꯛꯏꯁꯤ ꯀꯩꯅꯣ ꯇꯧꯔꯛꯑꯦ ꯆꯍꯤꯗꯤ ꯐꯥꯔꯛꯀꯗꯧꯔꯦ ꯄꯥꯝꯃꯨꯏ ꯍꯥꯏꯕ ꯑꯎꯕ ꯃꯤꯅꯁꯨ ꯑꯗꯨꯝ ꯍꯥꯏꯔꯕꯅꯤ ꯍꯦꯛꯇ ꯅꯣꯏꯒꯤ ꯍꯤꯡꯈꯣꯜꯁ ꯀꯔꯤꯅꯣꯃ ꯁꯤꯖꯤꯟꯅꯧ ꯅꯠꯇ꯭ꯔꯒꯗꯤ ꯁꯨꯃꯥꯏꯅ ꯇꯧꯔꯤꯁꯤ ꯄꯥꯝꯃꯨꯏꯅꯦ ꯍꯧꯖꯤꯛꯀꯥꯟꯗꯕꯨ ꯂꯝꯁꯨ ꯌꯥꯝꯅ ꯇꯥꯡꯉꯥꯕ ꯃꯇꯝꯁꯤꯗ ꯅꯣꯏꯅ ꯁꯨꯃꯥꯏꯅ ꯃꯥꯡ ꯂꯒ ꯂꯩꯔꯤꯁꯤ ꯀꯥꯅꯕꯥ ꯑꯃꯥ ꯇꯧ ꯍꯥꯏꯔꯛꯑꯕꯅꯤ ꯑꯗꯨ ꯐꯔꯦ ꯑꯗꯨꯃꯥꯏꯅꯅꯦ ꯀꯩꯅꯣ ꯇꯧꯋꯦ ꯐꯝ ꯑꯗꯨꯃꯥꯏꯅ ꯉ ꯐꯝ ꯇꯔ ꯑꯀꯣꯏꯕꯗ ꯅꯥꯀꯟꯗ ꯑꯈꯣꯏꯒꯤ ꯁꯥ ꯅꯨꯡ ꯈꯔꯁꯨ ꯂꯣꯏꯔꯒ ꯑꯗꯒꯤ ꯌꯦꯟꯒꯨꯝꯕ ꯉꯥꯅꯨꯒꯨꯝꯕ ꯑꯗꯨꯝ ꯂꯣꯏꯔꯁꯨ ꯌꯥꯏ ꯑꯗꯨꯃꯥꯏꯅ ꯇꯧꯔꯒ ꯑꯗꯨ ꯑꯣꯏꯅ ꯑꯣꯟꯊꯣꯛꯑꯁ ꯐꯔꯦ ꯇꯧꯔꯁꯨ ꯑꯩꯈꯣꯏꯒꯤ ꯑꯗꯨꯋꯥꯏꯗꯗꯤ ꯑꯩꯈꯣꯏꯒꯤ ꯐꯥꯝ ꯂꯩꯕ ꯈꯣꯠꯄ ꯍꯥꯏꯕꯁꯤꯁꯨ ꯑꯇꯥꯡꯕ ꯑꯣꯏꯕꯅꯤꯅ ꯑꯩꯈꯣꯏꯒꯤ ꯐꯥꯔꯝ ꯂꯩꯌꯦ ꯈꯣꯠꯂꯦꯅ ꯑꯗꯨꯃꯥꯏꯅ ꯇꯧꯔꯗꯤ ꯑꯩꯈꯣꯏꯗꯁꯨ ꯀꯥꯟꯅꯕ ꯍꯥꯏꯗꯣ ꯑꯗꯨꯃꯥꯏꯅ ꯑꯣꯏꯒꯅꯤ ꯑꯗꯨꯅ ꯇꯧꯔꯁ ꯑꯗꯨ ꯄꯩꯁꯥ ꯅꯨꯡꯁꯥꯒꯤ ꯑꯍꯥꯟꯕ ꯍꯧꯔꯛꯄꯒꯤꯗꯨꯗꯤ ꯑꯩꯒꯤ ꯑꯩꯒꯤꯁꯦ ꯃꯊꯪ ꯊꯥꯁꯤꯗ ꯑꯩꯒꯤ ꯄꯩꯁꯥꯁꯦ ꯈꯔ ꯆꯥꯎꯅ ꯐꯪꯒꯗꯕ ꯑꯃ ꯂꯩꯌꯦꯕ ꯑꯗꯒꯤ ꯑꯩꯅ ꯁꯤ ꯊꯕꯛ ꯇꯧꯔꯤꯕ ꯑꯩꯈꯣꯏꯒꯤ ꯏꯆꯦ ꯑꯗꯨꯅꯁꯨ ꯃꯥꯅꯁꯨ ꯄꯩꯁꯥꯗꯣ ꯈꯔ - ꯈꯔ ꯑꯗꯨꯃꯥꯏꯅ ꯆꯥꯎꯅ ꯍꯥꯞꯀꯠꯄꯤꯔꯒꯦ ꯅꯣꯏ ꯃꯈꯩꯗꯣ ꯍꯥꯏꯗꯤ ꯍꯟꯗꯛꯇꯤ ꯑꯩꯈꯣꯏꯒꯤ ꯂꯩꯔꯤꯕ ꯗꯨꯀꯥꯟꯗꯨꯁꯨ ꯃꯤ ꯌꯥꯝꯅ ꯂꯥꯛꯑꯒ ꯈꯣꯠꯂꯒ ꯑꯩꯈꯣꯏꯒꯤ ꯃꯁꯛ ꯈꯪꯕ ꯍꯥꯏꯗꯨ ꯑꯣꯏꯔꯦ ꯑꯗꯒꯤ ꯑꯩꯁꯨ ꯊꯕꯛꯇꯨ ꯇꯧꯕꯗꯨ ꯀꯨꯏꯔꯛꯑꯕꯅꯤꯅ ꯃꯥꯅ ꯅꯪꯒꯤꯁꯨ ꯄꯩꯁꯥꯗꯣ ꯈꯔ ꯑꯗꯨꯃꯥꯏꯅ ꯍꯥꯞꯀꯠꯄꯤꯔꯒꯦꯅ ꯍꯥꯏꯔꯛꯑꯦꯕ꯫ ꯑꯗꯨꯅ ꯑꯩꯗꯣ ꯑꯗꯨꯃꯥꯏꯅ ꯁꯨꯃꯥꯏꯅ ꯐꯥꯝ ꯅꯨꯡ ꯇꯧꯕꯒꯤ ꯄꯩꯁꯥꯗꯨ ꯈꯔ ꯆꯥꯎꯅ ꯆꯠꯀꯗꯕ ꯑꯃ ꯂꯩꯔꯦ ꯍꯥꯏꯔꯒ ꯏꯆꯦꯗꯨꯗ ꯑꯩ ꯄꯩꯁꯥꯗꯨꯁꯨ ꯈꯤꯇꯪ ꯍꯦꯟꯅ ꯃꯉꯣꯟꯗ ꯃꯊꯪ ꯊꯥꯒꯤꯗꯨꯁꯨ ꯌꯥꯎꯅ ꯑꯗꯨꯃꯥꯏꯅ ꯊꯥ ꯑꯅꯤꯒꯨꯝꯕꯒꯤ ꯄꯨꯟꯁꯤꯜꯂꯒ ꯂꯧꯔꯒ ꯑꯗꯨꯃꯥꯏꯅ ꯇꯧꯔꯒ ꯏꯃꯥꯗꯁꯨ ꯍꯥꯏꯔꯣ ꯅꯪꯅ ꯏꯕꯥꯅꯤꯁꯨ ꯁꯨꯃꯥꯏꯅ ꯏꯆꯦꯒ ꯑꯩꯒ ꯁꯨꯃꯥꯏꯅ ꯇꯥꯟꯅꯔꯦ ꯍꯥꯏꯔꯒ ꯅꯪꯅ ꯏꯃꯥꯗꯁꯨ ꯍꯥꯏꯔꯣ ꯁꯤꯒꯤ ꯋꯥꯐꯝꯁꯦ꯫ ꯑꯗꯨꯒ ꯑꯗꯨꯝ ꯑꯊꯨꯕ ꯑꯩꯒꯤ ꯄꯩꯁꯥꯗꯨꯣ ꯍꯦꯛ ꯐꯪꯉꯛꯄꯒ ꯑꯩ ꯅꯣꯏꯗ ꯑꯗꯨꯝ ꯀꯩꯅꯣ ꯇꯧꯔꯛꯑꯒꯦ ꯌꯧꯍꯜꯂꯛꯑꯒꯦ ꯄꯩꯁꯥꯗꯣ ꯑꯗꯨꯗꯨꯒ ꯇꯧꯔꯁꯤ ꯅꯪꯅ ꯍꯥꯏꯔꯤꯕ ꯄꯣꯠꯇꯨ ꯁꯣꯏꯗꯕꯤꯗ ꯑꯗꯒꯤ ꯐꯥꯝ ꯌꯦꯡꯁꯤꯟꯕ ꯈꯣꯠꯆꯤꯟꯕ ꯍꯥꯏꯕꯗꯨꯁꯨ ꯅꯪꯅ ꯑꯗꯨꯝ ꯈꯔ ꯃꯈꯩꯗꯤ ꯌꯦꯡꯁꯤꯟꯕꯗꯣ ꯉꯝꯒꯗꯕꯅꯤꯅ ꯅꯪꯅ ꯇꯧꯕ ꯌꯥꯕ ꯍꯩꯕꯁꯤꯡꯗꯨꯁꯨ ꯅꯪꯅ ꯑꯗꯨꯃꯥꯏꯅ ꯇꯧꯁꯤꯜꯂꯒ ꯄꯩꯁꯥ ꯂꯥꯛꯐꯝ ꯍꯥꯏꯗꯣ ꯑꯗꯨꯗꯒꯤ ꯑꯣꯏꯍꯜꯂꯒ ꯇꯧꯔꯁꯤ ꯑꯩꯈꯣꯏ ꯏꯃꯥ - ꯏꯆꯥ ꯑꯩꯈꯣꯏ ꯑꯍꯨꯝ ꯈꯛꯇꯪ ꯆꯥꯕꯅꯤꯅ ꯑꯗꯨꯝ ꯑꯗꯨꯗꯒꯤ ꯇꯧꯕꯗ ꯌꯥꯝꯅ ꯀꯥꯟꯅꯕ ꯑꯩꯈꯣꯏꯗꯤ ꯑꯩꯈꯣꯏꯗ ꯆꯥꯎꯊꯣꯛ ꯆꯥꯎꯈꯠꯄ ꯍꯥꯏꯕꯗꯨ ꯑꯣꯏꯒꯅꯦꯕ ꯑꯗꯨꯅ ꯐꯔꯦ ꯑꯗꯨꯃꯥꯏꯅ ꯇꯧꯔꯁꯦ ꯑꯗꯨ ꯅꯪ ꯏꯃꯥꯒꯗꯤ ꯋꯥꯐꯝꯁꯤ ꯅꯪ ꯍꯧꯗꯣꯛꯑꯣ ꯑꯗꯨꯃꯥꯏꯅ꯫
ꯍꯣꯏ꯫ ꯑꯗꯨꯃꯛꯅꯤ ꯑꯩꯅ ꯈꯜꯂꯤꯕꯁꯦ ꯏꯃꯥꯗꯕꯨꯗꯤ ꯑꯩꯅ ꯋꯥꯔꯤꯁꯤ ꯆꯞ ꯆꯥꯅ ꯍꯥꯏꯗ꯭ꯔꯤ ꯗ ꯏꯃꯥ ꯃꯥꯒꯤ ꯑꯗꯨꯝ ꯍꯧꯖꯤꯛ ꯃꯥꯒꯤ ꯄꯣꯊꯥꯐꯝꯊꯣꯛꯄ ꯑꯗꯨꯝ ꯄꯣꯊꯥꯔꯤ ꯆꯥꯛ ꯏꯟꯖꯥꯡꯕꯨꯗꯤ ꯏꯃꯥꯅ ꯈꯔ ꯊꯣꯡꯉꯦ ꯍꯧꯖꯤꯛꯁꯦ ꯑꯩꯅ ꯀꯩꯅꯣ ꯇꯧꯗꯦ꯫ ꯑꯗꯨꯒ ꯀꯩꯅꯣ ꯇꯧꯏ ꯆꯨꯝꯃꯤ ꯏꯆꯦꯅ ꯍꯥꯏꯔꯕ ꯑꯩꯈꯣꯏ ꯍꯧꯖꯤꯛꯀꯤ ꯂꯝꯁꯦ ꯄꯕꯨꯡ ꯍꯦꯛ ꯂꯩꯈꯤꯗꯕꯗꯒꯤꯕ ꯌꯦꯡꯕꯤꯅꯕ ꯂꯩꯇꯗꯅ ꯂꯝꯁꯤ ꯏꯍꯥꯡ ꯍꯥꯡꯅ ꯆꯥꯎꯅ ꯑꯗꯨꯝ ꯀꯩꯅꯣ ꯇꯧꯅ ꯂꯩꯔꯕꯅꯤ ꯑꯗꯨꯅꯕ ꯃꯤ ꯂꯩꯒꯦꯅ ꯍꯪꯕ ꯂꯥꯛꯑꯝꯃꯤ꯫ ꯃꯤ ꯑꯅꯤꯗꯤ ꯁꯨꯔꯕꯅꯤ ꯑꯗꯨꯅꯕ ꯅꯨꯡꯉꯥꯏꯇꯦ ꯑꯩꯅꯁꯨ ꯄꯤꯊꯣꯛꯅꯤꯡꯗꯦ ꯏꯃꯥꯅꯁꯨ ꯄꯤꯔꯣꯏ - ꯄꯤꯔꯣꯏ ꯍꯥꯏ ꯑꯩꯅꯁꯨ ꯄꯤꯔꯣꯏꯅ ꯍꯥꯏ ꯑꯗꯨꯅꯕ ꯂꯝꯁꯤ ꯀꯩꯅꯣꯝꯇꯗꯤ ꯁꯤꯖꯤꯟꯅꯔꯣ ꯀꯩꯅꯣꯝꯇꯗꯤ ꯁꯤꯖꯤꯟꯅꯔꯣꯅ ꯃꯌꯥꯝꯁꯦ ꯍꯥꯏꯅꯕ ꯑꯗꯨꯅ ꯑꯩꯁꯨ ꯁꯨꯝ ꯈꯟꯕꯗ ꯀꯩꯅꯣꯁꯦ ꯉꯥꯁꯦ ꯀꯥꯟꯅꯒꯗ꯭ꯔꯥ ꯍꯥꯏꯕꯒꯤ ꯋꯥꯈꯜ ꯑꯃ ꯁꯨꯝ ꯈꯟꯕ ꯍꯥꯏꯇꯥꯔꯦ ꯉꯥ ꯍꯥꯏꯁꯤꯗꯤ ꯆꯍꯤ ꯑꯃꯗ ꯑꯅꯤ ꯔꯛ ꯂꯣꯛꯏꯗꯣ꯫ ꯑꯗꯨꯅ ꯈꯜꯂꯤꯕꯀꯣ ꯍꯣꯏ ꯐꯧ ꯊꯥꯕꯒꯤ ꯋꯥꯈꯜ ꯑꯃꯁꯨ ꯈꯜꯂꯝꯃꯤ ꯂꯧ ꯐꯖꯅ ꯈꯣꯏꯗꯣꯛꯑꯒ ꯐꯧ ꯊꯥꯔꯒꯗꯤꯀꯣ ꯍꯣꯏ ꯐꯧ ꯊꯥꯕ ꯑꯗꯨꯒ ꯀꯩꯅꯣ ꯐꯧ ꯅꯠꯇꯕ ꯃꯇꯝꯗꯅ ꯑꯃꯨꯛ ꯀꯩꯅꯣꯗꯣ ꯀꯩꯅꯣ ꯋꯥꯇꯔ ꯃꯦꯂꯣꯟ ꯗꯣ ꯐꯖꯅ ꯊꯥꯕ ꯀꯤ ꯇꯔꯕꯨꯁꯁꯦ꯫ ꯑꯩꯈꯣꯏ ꯁ꯭ꯋꯥꯏꯗ ꯑꯗꯨꯝ ꯇꯧꯕꯗ ꯑꯀꯣꯏꯕ ꯑꯁꯣꯝ ꯀꯩꯅꯣꯒꯤ ꯇꯥꯗꯕ ꯑꯃꯒꯤ ꯊꯥꯕ ꯁꯤ ꯍꯥꯏꯇꯥꯔꯦ ꯐꯧ ꯊꯥꯗꯕ ꯃꯇꯝꯗꯗ ꯐꯖꯠ ꯁꯥꯕ ꯈꯣꯡꯈꯥꯡ ꯊꯥꯕ ꯑꯗꯨꯝ ꯆꯥꯅꯕ ꯄꯣꯠꯅꯤꯅꯀꯣ ꯑꯗꯨꯃꯥꯏꯗꯨꯗꯤ ꯈꯟꯕ ꯑꯩꯅ ꯋꯥꯈꯜꯁꯦ ꯑꯗꯨ ꯑꯗꯨꯒꯤ ꯁꯛꯇꯤ ꯑꯩꯅꯕꯨ ꯍꯧꯖꯤꯛꯀꯥꯟꯁꯤ ꯉꯥꯒꯤ ꯕꯤꯖꯤꯅꯦꯁꯁꯦ ꯍꯅ ꯏꯔꯣꯏ ꯑꯣꯏꯖꯒꯗ꯭ꯔꯥꯅ ꯁꯨꯝ ꯈꯜꯂꯛꯄ ꯍꯥꯏꯇꯥꯥꯔꯦ ꯑꯗꯨꯅ ꯉꯥꯁꯦ ꯄꯨꯀꯤ ꯆꯥꯅ ꯇꯧꯊꯣꯛꯑꯒ ꯏꯁꯤꯡ ꯊꯥꯗꯔꯒ ꯉꯥ ꯈꯔ ꯀꯩꯅꯣ ꯇꯧꯔꯁꯤꯔꯅ ꯈꯜꯂꯤꯕꯀꯣ ꯑꯩꯈꯣꯏ ꯅꯥꯀꯟꯁꯤꯗ ꯀꯩꯅꯣ ꯗꯥꯝ ꯑꯃꯁꯨ ꯆꯦꯟꯕꯅꯤꯅ ꯏꯁꯤꯡꯁꯤꯗ ꯆꯤꯡꯊꯣꯛ - ꯆꯤꯡꯁꯤꯟ ꯇꯧꯕꯁꯨ ꯌꯥꯝ ꯑꯗꯨꯝ ꯅꯨꯡꯉꯥꯏꯔꯅꯤ ꯑꯗꯣ ꯑꯗꯨꯅ ꯑꯩꯅꯕꯨꯗꯤ ꯑꯗꯨꯃꯥꯏꯅ ꯈꯟꯕꯅꯦ ꯍꯣꯏ ꯏꯆꯦꯅꯁꯨ ꯑꯗꯨꯃꯥꯏꯅ ꯍꯥꯏꯔꯗꯤ ꯅꯨꯡꯁꯥ ꯅꯨꯡꯁꯥꯗꯨꯅ ꯀꯌꯥ ꯀꯃꯥꯏꯅ ꯇꯧ ꯖꯦ ꯁꯤ ꯕꯤ ꯋꯥꯏꯕ ꯀꯩꯗꯧꯕꯒꯤ ꯄꯩꯁꯥꯁꯨ ꯌꯥꯝ ꯆꯪꯉꯛꯄꯅꯤꯅꯀꯣ ꯑꯩꯒꯤꯁꯨ ꯁꯦꯚꯤꯡꯁꯦ ꯄꯥꯛꯝꯅ ꯂꯩꯕ ꯅꯠꯇꯦ ꯑꯗꯨꯅ ꯏꯆꯦ ꯏꯕꯥꯅꯤ ꯑꯝꯇꯪ ꯈꯟꯅꯈꯤꯁꯤꯦ ꯏꯆꯦꯒꯤꯁꯨ ꯊꯕꯛꯇꯣ ꯑꯁ ꯏꯆꯦꯒꯤ ꯊꯕꯛꯇꯣ ꯐꯤ ꯐꯤ ꯇꯥꯏꯕꯗꯣ ꯅꯨꯃꯤꯗꯥꯡꯗ ꯌꯥꯝ ꯇꯥꯏꯕꯤꯒꯅꯨꯀꯣ꯫ ꯃꯤꯠ ꯁꯣꯛꯀꯅꯤ ꯃꯤꯠ ꯎꯗꯗꯅꯕ ꯄꯩꯁꯥꯗꯗꯤ ꯑꯔꯥꯏꯕꯅꯤ ꯍꯛꯆꯥꯡ ꯁꯣꯛꯀꯅꯤ ꯑꯔꯥꯏꯗ ꯃꯣꯏꯅ ꯇꯧ ꯍꯥꯏꯗꯅ ꯄꯩꯁꯥ ꯄꯤꯅꯤ ꯍꯥꯏꯗꯅ ꯅꯨꯡꯗꯥꯡ ꯉꯥꯛꯇꯤ ꯇꯥꯏꯕ ꯌꯥꯗꯦꯀꯣ ꯅꯨꯡꯗꯥꯡꯗꯤ ꯐꯖꯅ ꯄꯣꯊꯥꯔꯒ ꯂꯩꯕꯤꯌꯨ ꯃꯤꯠꯀꯥꯗꯨ ꯃꯣꯕꯥꯏꯜ ꯃꯥꯏꯜ ꯌꯦꯡꯗꯕꯤꯗꯀꯣ ꯅꯠꯇ꯭ꯔꯒꯗꯤ ꯀꯥꯏꯗ ꯁꯦꯟ ꯐꯪꯉꯤ ꯍꯥꯏꯗꯨꯅꯁꯨꯕ ꯄꯥꯪꯇꯧꯗ ꯇꯧꯕ ꯌꯥꯕ ꯅꯠꯇꯦ ꯋꯥꯍꯟꯒꯅꯨ ꯃꯤꯠꯇꯨ ꯏꯆꯦ ꯈꯛꯇ ꯉꯥꯏꯔꯕꯅꯤ ꯑꯩꯈꯣꯏ ꯏꯃꯨꯡꯗ ꯃꯤꯠ ꯁꯣꯛꯇ꯭ꯔꯤꯕꯁꯦ ꯃꯤꯠ ꯁꯣꯛꯍꯟꯅꯤꯡꯗꯦ ꯑꯗꯨꯅ ꯁꯥꯗꯨ ꯐꯖꯅ ꯃꯥꯏꯔꯦꯟꯒ ꯆꯥꯔꯒꯀꯣ ꯅꯨꯡꯉꯥꯏꯇꯥꯏꯗ ꯅꯠꯇ꯭ꯔꯒꯗꯤ ꯍꯛꯆꯥꯡꯗꯣ ꯁꯣꯛꯂꯛꯀꯅꯤ ꯋꯥꯍꯟꯒꯅꯨ꯫
ꯃꯥꯅꯤ- ꯃꯥꯅꯤ ꯇꯧꯔꯤꯅꯤ ꯀꯩꯅꯣ ꯇꯧꯗꯦꯗ ꯆꯨꯝꯃꯤ ꯅꯪꯅ ꯍꯥꯏꯕ ꯑꯩꯁꯨ ꯃꯤꯠꯀꯤ ꯊꯕꯛꯅꯦꯅ ꯑꯩꯅ ꯇꯧꯔꯤꯕ ꯊꯕꯛꯁꯦ ꯍꯥꯏꯗꯤ ꯑꯩꯈꯣꯏꯒꯤ ꯀꯩꯅꯣ ꯇꯧꯕꯁꯤ ꯇꯧꯔꯤꯕ ꯊꯕꯛꯁꯤꯅꯕꯨ ꯑꯩꯈꯣꯏꯒꯤ ꯑꯀꯨꯞ- ꯑꯀꯨꯞꯄ ꯂꯪ ꯃꯌꯥꯝꯗꯨ ꯌꯦꯡꯉꯒ ꯇꯧꯔꯤꯕꯅꯤꯅ ꯃꯤꯠꯇꯤ ꯊꯕꯛ ꯉꯥꯛ ꯅꯤ ꯑꯗꯨꯅ ꯃꯤꯠꯁꯤ ꯄꯣꯊꯥꯍꯜꯂꯤꯅꯦ ꯑꯩꯅ꯫ ꯇꯧꯔꯤꯁꯤ ꯌꯦꯡꯗꯦꯗ ꯐꯣꯟꯒ ꯑꯝꯇ ꯌꯦꯡꯗꯦꯗ ꯇꯧꯔꯤꯁꯤ꯫ ꯌꯦꯡꯕꯒꯤ ꯃꯇꯝꯁꯨ ꯁꯪꯗꯦ ꯍꯜꯂꯛꯑꯒ ꯋꯥꯕꯅꯤꯅ ꯆꯥꯛ ꯏꯁꯤꯡ ꯊꯣꯡꯉꯒ ꯆꯥꯔꯒ ꯑꯗꯨꯝ ꯄꯣꯊꯥꯕꯅꯦ ꯇꯧꯔꯤꯁꯦ ꯑꯗꯨꯅ ꯌꯦꯡꯕꯒꯤ ꯃꯇꯝꯁꯨ ꯁꯪꯗꯦ ꯑꯗꯒꯤ ꯃꯤꯠꯁꯨ ꯄꯥꯝꯃꯨꯏ ꯇꯧꯔꯤꯁꯦ꯫ ꯑꯗꯨꯗꯨꯅ ꯃꯣꯏꯅꯁꯨ ꯀꯥ ꯍꯦꯟꯅ ꯍꯥꯏꯗꯤ ꯑꯗꯨ ꯇꯧ ꯑꯗꯥ ꯇꯧ ꯈꯣꯠꯂꯨ ꯀꯩꯁꯨ ꯍꯥꯏꯗꯦꯗ ꯑꯩꯈꯣꯏꯒꯤ ꯃꯄꯨꯗꯨꯁꯨ ꯏꯆꯦꯗꯨꯁꯨ ꯌꯥꯝ ꯐꯩ ꯃꯤꯗꯨꯁꯨ ꯌꯥꯝ ꯐꯕꯅꯤꯅ ꯃꯥꯅ ꯑꯩꯈꯣꯏꯗ ꯀꯩꯁꯨ ꯑꯗꯨꯃꯥꯏꯅ ꯑꯍꯦꯟꯕ ꯀꯩꯁꯨ ꯑꯗꯨꯃꯥꯏꯅ ꯇꯧꯅꯕꯗꯣ ꯍꯥꯏꯗꯦ ꯑꯗꯒꯤ ꯅꯪꯅ ꯏꯪꯈꯣꯜꯒꯤ ꯋꯥꯐꯝ ꯍꯥꯏꯔꯤꯗꯨꯁꯨ ꯍꯥꯏꯗꯤ ꯅꯪꯅ ꯂꯧ ꯍꯧꯖꯤꯛꯇ ꯑꯃꯨꯛ ꯎꯕ ꯈꯣꯠꯄ ꯍꯥꯏꯗꯨꯁꯨ ꯅꯪꯅ ꯀꯩꯁꯨ ꯑꯗꯨꯒꯤ ꯇꯧ ꯊꯕꯛꯇꯨ ꯅꯪꯉꯣꯟꯗ ꯑꯋꯥꯕ ꯑꯃ ꯑꯣꯏꯅꯤ ꯑꯗꯨꯅ ꯍꯧꯖꯤꯛꯀꯤ ꯐꯥꯝ ꯇꯧꯁꯤ ꯍꯥꯏꯔꯤꯕꯗꯣ ꯑꯗꯨꯅ ꯈ꯭ꯋꯥꯏꯗꯒꯤ ꯐꯔꯦ ꯑꯗꯨ ꯑꯣꯏꯅ ꯑꯊꯨꯕꯗ ꯃꯊꯪ ꯊꯥꯗ ꯑꯗꯨꯝ ꯇꯧꯔꯁꯦ ꯑꯩꯒꯤ ꯄꯩꯁꯥ ꯈꯔ ꯅꯨꯡꯁꯤꯟꯕ ꯂꯩꯕꯗꯨꯒ ꯑꯗꯒꯤ ꯑꯩꯒꯤ ꯄꯩꯁꯥ ꯑꯍꯦꯟꯕ ꯂꯥꯛꯇꯣꯔꯤꯕꯁꯤꯡꯁꯤ ꯃꯊꯪ ꯊꯥꯒꯤ ꯊꯥ ꯑꯅꯤꯒꯤꯗꯨ ꯄꯨꯟꯅ ꯑꯩꯅ ꯂꯧꯔꯒꯦ ꯍꯥꯏꯗꯣ ꯑꯗꯨꯃꯥꯏꯅ ꯇꯧꯔꯒ ꯁꯣꯏꯗꯅꯕ ꯇꯧꯔꯒ ꯉꯥꯗꯣ ꯌꯣꯛꯑꯒ ꯇꯧꯔꯁꯤ ꯉꯥꯗꯣ ꯑꯩꯈꯣꯏ ꯑꯗꯨꯋꯥꯏꯗꯗꯤ ꯑꯩꯅ ꯐꯥꯝꯁꯨ ꯂꯩꯇ ꯂꯩꯇꯕꯅꯤꯅ ꯀꯥꯟꯅꯕ ꯑꯃ ꯑꯣꯏꯒꯅꯤ ꯑꯗꯒꯤ ꯑꯀꯣꯏꯕꯗ ꯑꯗꯨꯝ ꯏꯟꯖꯥꯡ ꯅꯥꯄꯤ ꯊꯥꯔꯕ ꯐꯥꯎꯕ ꯌꯥꯏ ꯐꯥꯝꯗꯨ ꯂꯩꯗꯣꯔꯤꯕꯅꯤꯅ ꯏꯁꯤꯡꯒꯤꯗꯨꯗꯤ ꯑꯋꯥꯠꯄ ꯂꯩꯔꯔꯣꯏ ꯑꯗꯨꯅ ꯏꯁꯤꯡꯒꯤꯗꯨꯗꯒꯤ ꯑꯗꯨꯝ ꯁꯤꯖꯤꯟꯅꯔꯒ ꯀꯣꯏꯕꯗ ꯃꯇꯝ ꯃꯇꯝꯒꯤ ꯄꯣꯠ ꯆꯩꯩ ꯊꯥꯕ ꯐꯥꯎꯕ ꯌꯥꯏ ꯍꯥꯏꯔꯤꯕ ꯇꯧ ꯔꯤꯁꯦ ꯐꯔꯦ
ꯑꯁꯃꯅ ꯊꯣꯡꯉꯛꯄꯗꯣ ꯍꯧꯖꯤꯛꯇ ꯆꯥꯗ ꯉꯥꯏꯔꯤꯌꯦ ꯉꯁꯤꯗꯤ ꯈꯣꯡꯖꯨꯝꯗꯣ ꯑꯆꯝꯅ ꯍꯦꯛꯇ ꯀꯩꯅꯣ ꯇꯧꯔꯒ ꯃꯆꯨ ꯊꯥꯛꯇꯕꯤꯗ ꯐꯖꯅ ꯊꯣꯡꯉꯒ ꯎꯀꯥꯕꯤ ꯑꯄꯥꯛꯄꯗꯣ ꯑꯃꯒ ꯇꯧꯔꯒ ꯆꯥꯔꯦ ꯏꯃꯥꯒ ꯏꯕꯥꯅꯤꯗꯣ ꯑꯁ ꯀꯌꯥ ꯍꯥꯎꯏꯤ ꯈꯣꯡꯗꯣꯝꯗꯣ ꯑꯗꯨ ꯇꯣꯠꯂꯒ ꯎꯀꯥꯕꯤꯗꯨꯀꯣ ꯑꯁ ꯃꯌꯥꯏ ꯆꯦꯠꯁꯤꯒꯥꯏꯔ ꯈꯥꯏꯗꯣꯛꯑꯒꯕ ꯎ ꯍꯥꯎꯈ꯭ꯔꯦ ꯍꯥꯎꯈ꯭ꯔꯦ ꯏꯆꯦ ꯂꯥꯛꯑ ꯑꯃꯀꯥꯎ ꯆꯥꯥꯁ ꯏꯆꯦꯗꯣ ꯑꯩ ꯊꯝꯃꯒꯦ ꯃꯃꯥꯡꯁꯨ ꯑꯩꯅ ꯇꯧꯔꯑꯝꯗꯥꯏꯅꯦ ꯐꯣꯟꯁꯦ
ꯍꯣꯏ ꯍꯣꯏ ꯍꯣꯏ ꯌꯥꯔꯦ ꯌꯥꯔꯦ ꯐꯔꯦ ꯐꯔꯦ ꯊꯝꯃꯣ ꯊꯝꯃꯣ
ꯑ